ꯍꯂꯣ
ꯍꯜꯂꯕ꯭ꯔꯣ ꯇꯥꯕꯤꯔꯕ꯭ꯔꯣ
ꯇꯥꯏꯕ꯭ꯔꯣ
ꯅꯨꯡꯉꯥꯏꯔꯤꯕ꯭ꯔꯣ ꯀꯔꯝ ꯀꯔꯝ ꯄꯥꯜꯂꯤꯕꯅꯣ ꯍꯧꯖꯤꯛꯀꯥꯟꯁꯤꯕꯨ
ꯑꯩꯁꯨ ꯑꯗꯨꯝ ꯂꯩꯔꯤ ꯍꯥꯏꯇꯥꯕꯅꯤ ꯑꯗꯨꯝ ꯕ꯭ꯔꯣ ꯕ꯭ꯔꯣꯗꯤ ꯀꯃꯥꯏ ꯇꯧꯔꯤꯒꯦ
ꯂꯩꯒꯗꯕꯅꯤ ꯅꯨꯡꯉꯥꯏ ꯅꯨꯡꯉꯥꯏ ꯂꯩꯒꯗꯕꯅꯤ ꯀꯩꯗꯧꯗꯣꯏꯅꯣ ꯅꯠꯇ꯭ꯔꯥ ꯅꯨꯡꯉꯥꯏꯅ ꯂꯩꯕꯖꯤꯅꯀꯟ ꯐꯩꯌꯦꯕ ꯑꯋꯥ ꯈꯜꯂ ꯀꯩꯗꯧꯗꯣꯏꯅꯣ
ꯍꯤꯡꯉꯤꯉꯥꯏ ꯅꯨꯡꯉꯥꯏ ꯍꯧꯒꯗꯧꯅꯦꯕ
ꯃꯥꯅꯦ ꯅꯨꯡꯉꯥꯏꯀꯥꯟ ꯅꯨꯡꯉꯥꯏꯒꯗꯧꯅꯦ ꯉꯁꯤꯅꯦ ꯍꯌꯦꯡꯁꯤꯅꯦ ꯇꯝ ꯉꯝꯕ ꯅꯠꯇꯦ
ꯎꯝ
ꯅꯨꯡꯉꯥꯏ ꯀꯥꯟꯖꯤꯗ ꯅꯨꯡꯉꯥꯏꯊꯣꯛꯑ ꯂꯩꯎꯒꯗꯝꯅꯤ ꯋꯥꯕꯁꯨ ꯌꯥꯎꯗꯕ ꯌꯥꯗꯦ ꯍꯥꯏꯗꯤ ꯈꯤꯇꯪꯖꯨ ꯋꯥꯗꯕ ꯌꯥꯗꯦ ꯇꯨꯡ ꯍꯌꯦꯡꯒꯤꯁꯨ ꯈꯟꯗꯕ ꯌꯥꯗꯦ ꯑꯗꯨꯒ ꯍꯌꯦꯡꯒꯤꯁꯨ ꯈꯟ ꯍꯌꯦꯡꯁꯨ ꯈꯟꯒꯗꯕ ꯌꯥꯗꯦꯅ ꯍꯌꯦꯡꯒꯤ ꯁꯨꯝ ꯈꯜꯂ ꯂꯩ ꯇꯥꯔꯗꯤ ꯍꯧꯖꯤꯛ ꯍꯥꯏꯕ ꯄꯣꯠꯇꯣ ꯅꯨꯡꯉꯥꯏ ꯐꯪꯕꯣꯟꯇꯦꯕ
ꯑꯣ
ꯍꯧꯖꯤꯛ ꯍꯥꯏꯁꯤꯅꯦ ꯃꯔꯨ ꯑꯣꯏꯗꯤ ꯑꯩꯅ ꯍꯥꯏꯁꯦ ꯆꯨꯝꯗ꯭ꯔꯣꯝ ꯃꯔꯨꯞ
ꯃꯇꯨꯡ ꯇꯥꯕꯒꯤꯁꯨ ꯈꯟꯒꯗꯝꯅꯤꯍꯦ ꯗꯥꯏꯔꯦꯛ ꯈꯟꯗꯕꯁꯨ ꯌꯥꯗꯦ ꯑꯣ ꯍꯧꯖꯤꯛ ꯍꯧꯖꯤꯛ ꯍꯧꯖꯤꯛ ꯍꯧꯖꯤꯛꯀꯤꯖꯤ ꯑꯣꯏꯅ ꯐꯖꯅ ꯈꯟꯈꯗꯝꯅꯦꯕ
ꯃꯥꯅꯦ ꯃꯥꯅꯦ ꯍꯧꯖꯤꯛ ꯅꯨꯡꯉꯥꯏꯔ ꯂꯣꯏꯔꯦ ꯍꯥꯏꯗꯤ ꯍꯌꯦꯡꯒꯤꯁꯨ ꯈꯟꯒꯗꯕꯅꯦ ꯑꯗꯨꯣ ꯍꯌꯦꯡ ꯈꯟꯒꯗꯕꯅꯦ ꯍꯥꯏꯔꯒ ꯍꯌꯦꯡꯒꯤꯗꯨ ꯁꯨꯝ ꯈꯟꯖꯤꯜꯂꯒ ꯇꯨꯡꯗ ꯊꯣꯂꯛꯀꯗꯕ ꯄꯣꯠꯇꯨ ꯁꯨꯝ ꯈꯟꯖꯤꯜꯂꯒ ꯉꯁꯤꯒꯤ ꯍꯥꯏꯗꯤ ꯍꯧꯖꯤꯛꯀꯤ ꯅꯨꯡꯉꯥꯏꯕ ꯅꯨꯡꯉꯥꯏꯕ ꯃꯤꯀꯨꯞꯇꯨꯗꯤ ꯃꯥꯡꯍꯟꯗꯧ ꯅꯠꯇꯦꯕ ꯑꯗꯨꯅ ꯄꯣꯠꯁꯦ ꯍꯌꯦꯡ ꯁꯤꯅꯤ ꯉꯁꯤ ꯁꯤꯅꯤ ꯇꯝꯕ ꯉꯝꯕ ꯅꯠꯇꯦ
ꯄꯨꯟꯁꯤꯗꯤ ꯌꯥꯔꯤꯉꯩ ꯑꯗꯨꯝ ꯀꯩꯅꯣ ꯇꯧꯍꯧꯅꯕ ꯍꯣꯠꯅꯕ
ꯑꯣ ꯌꯥꯏ ꯑꯩꯈꯣꯏ ꯅꯨꯡꯉꯥꯏꯊꯣꯛꯍꯧꯅꯕ
ꯎꯝ
ꯑꯦ ꯑꯩ ꯍꯥꯏꯖꯧ ꯍꯥꯏꯔꯗꯤ ꯋꯥꯈꯜꯂꯣꯟꯗ ꯄꯩꯁꯥꯁꯦ ꯃꯌꯥꯝ ꯇꯥꯟꯁꯤꯜꯂꯒ ꯀꯩ ꯍꯥꯏꯅꯤ ꯍꯌꯦꯡ ꯁꯤꯕꯗꯁꯨ ꯄꯨ ꯌꯥꯔꯣꯏ ꯑꯗꯨꯏꯁꯔꯨꯛꯄꯨꯗꯤ ꯇꯥꯜꯂꯤ ꯄꯩꯥꯁꯥꯗꯨꯅ ꯑꯗꯨꯝ ꯅꯨꯡꯉꯥꯏ ꯇꯧꯋꯥ
ꯎꯝ
ꯍꯣꯏ ꯈꯔ ꯑꯝꯖꯨ ꯍꯣꯏ ꯈꯔ ꯑꯝꯖꯨ ꯏꯆꯥ ꯏꯁꯨꯒꯤ ꯊꯝꯍꯧꯅꯤ ꯑꯗꯨꯏ ꯇꯥꯜꯂꯤ ꯃꯈꯩꯗꯣ ꯑꯗꯨꯝ ꯃꯌꯥꯝꯁꯨ ꯇꯥꯟꯒꯗꯕꯅꯦ ꯑꯗꯒꯤ ꯃꯌꯥꯝꯁꯨ ꯅꯨꯡꯉꯥꯏ ꯊꯣꯛꯄ ꯍꯥꯏ ꯁꯤꯗ ꯂꯩꯔꯦ ꯑꯩꯒꯤ ꯋꯥꯈꯜꯗꯗꯤ
ꯑꯗꯨꯗꯤ ꯌꯥꯝ ꯆꯨꯝꯕ ꯋꯥꯐꯝꯅꯤ
ꯍꯣꯏ ꯁꯤꯔꯒ ꯍꯌꯦꯡ ꯀꯩꯗꯧꯅꯤ ꯀꯩꯗꯧꯅꯤ ꯈꯪꯄꯣꯟꯇꯦ ꯃꯌꯥꯝ ꯄꯩꯁꯥ ꯄꯩꯖꯤꯜꯂ ꯊꯝꯃ ꯀꯩ ꯇꯧꯗꯣꯏꯅꯣ
ꯍꯧꯖꯤꯛ ꯍꯤꯡꯉꯤꯀꯥꯟꯗ ꯑꯗꯨꯝ ꯅꯨꯡꯉꯥꯏꯊꯣꯛꯍꯧꯒꯗꯕꯅꯦꯕ ꯌꯥꯔꯤꯉꯩ
ꯍꯣꯏ ꯁꯤꯔꯒ ꯑꯥꯌꯦꯡ ꯀꯩꯅꯣꯗ ꯁꯥꯔꯒꯗ ꯁꯥꯔꯒꯗ ꯁꯥꯔꯒꯗ ꯄꯩꯁꯥꯗꯨ ꯄꯨꯜꯂꯞ ꯄꯨꯔꯒ ꯁꯥꯔꯒꯗ ꯑꯃꯨꯛ ꯌꯨꯝꯐꯝ ꯂꯩꯔꯨꯗꯣꯅꯦꯁꯨ ꯂꯩ ꯇꯨꯝꯅꯤꯡꯉꯕꯣ
ꯑꯥ
ꯍꯧꯖꯤꯛ ꯇꯥꯜꯂꯤ ꯄꯩꯁꯥꯗꯨꯣ ꯍꯣꯏ ꯃꯥꯅꯦ ꯃꯥꯅꯦ ꯍꯥꯏꯗꯤ ꯇꯨꯡꯒꯤꯁꯨ ꯊꯝꯖꯤꯜꯍꯧꯗꯣꯅꯦ ꯈꯔ ꯍꯥꯏꯗꯤ ꯂꯩꯗꯅ ꯑꯩꯅ ꯊꯕꯛ ꯁꯨꯕ ꯉꯝꯃꯛꯇꯀꯥꯟꯗ ꯄꯩꯁꯥ ꯇꯥꯟ ꯉꯝꯃꯛꯇꯀꯥꯟꯗ ꯍꯤꯡꯅꯕ ꯑꯅ ꯍꯥꯏꯗꯤ ꯊꯝꯁꯨ ꯊꯝꯖꯟꯍꯧꯒꯗꯕꯅꯤ ꯑꯗꯨ ꯑꯣꯏꯇꯥꯔꯦ ꯑꯗꯨꯃꯛꯅ ꯑꯣꯏꯇꯥꯔꯦ ꯁ꯭ꯋꯥꯢ ꯀꯩ ꯍꯥꯏꯅꯤ ꯑꯁ ꯍꯥꯏꯗꯤ ꯍꯧꯖꯤꯛꯇꯤ ꯌꯥꯝ ꯋꯥꯔꯕ ꯄꯩꯁꯥꯥꯁꯦ ꯃꯌꯥꯝ ꯇꯥꯟꯖꯤꯜꯂꯒ ꯀꯣꯟꯅ ꯅꯨꯡꯉꯥꯏꯅꯕꯅꯦꯅ ꯈꯥꯛꯑ ꯊꯝꯃꯒ ꯍꯥꯏꯗꯤ ꯅꯨꯡꯉꯥꯏ ꯉꯝꯗꯕꯤꯗ ꯁꯤꯈ꯭ꯔꯗꯤ ꯀꯩꯝ ꯀꯥꯟꯗꯦꯅ ꯃꯥꯡꯖꯩꯗꯅ
ꯎꯝ ꯃꯥꯡꯖꯩ ꯃꯥꯡꯖꯩ
ꯑꯗꯨꯅ ꯍꯥꯏꯗꯤ ꯍꯧꯖꯤꯛꯁꯨ ꯇꯥꯟꯅꯤ ꯍꯧꯖꯤꯛ ꯅꯨꯡꯉꯥꯏꯊꯣꯛꯀꯅꯤ ꯇꯨꯡꯒꯤꯁꯨ ꯈꯔ ꯊꯝꯅꯤ ꯍꯌꯦꯡ ꯊꯕꯛ ꯁꯨꯕ ꯂꯥꯟꯕ ꯉꯝꯗ꯭ꯔ ꯀꯥꯟꯗ ꯍꯥꯏꯗꯤ ꯑꯍꯜ ꯑꯁꯦ ꯑꯗꯨꯝ ꯑꯣꯏ ꯑꯣꯏꯖꯜꯂꯛꯇꯣꯏꯃꯤꯅ ꯑꯍꯜ ꯑꯣꯏꯖꯜꯂꯀꯥꯟꯗ ꯄꯣꯠꯇꯣ ꯍꯥꯏꯗꯤ ꯄꯩꯁꯥꯗꯣ ꯊꯝꯖꯤꯜꯍꯧ ꯇꯥꯔꯒꯗꯤ ꯍꯥꯏꯗꯤ ꯑꯩꯒꯤ ꯑꯩ ꯂꯟ ꯊꯨꯝꯗꯣ ꯂꯦꯞꯍꯧ ꯇꯥꯔꯗꯤ ꯑꯗꯨꯅ ꯑꯃꯨꯛ ꯅꯨꯡꯉꯥꯏꯗꯣꯏꯅꯤꯗꯣ ꯑꯗꯨꯁꯨ ꯈꯔꯗꯤ ꯈꯟꯗ ꯌꯥꯗꯦ ꯑꯗꯨ ꯑꯣꯏ ꯇꯔꯁꯨ ꯂꯩꯔꯤꯕ ꯍꯧꯖꯤꯛ ꯁꯨꯝ ꯇꯥꯜꯂꯦꯅ ꯋꯥꯅ ꯋꯥꯅ ꯁꯨꯔꯒ ꯅꯨꯡꯉꯥꯏꯅꯕꯅꯦꯅ ꯇꯧꯔꯒ ꯅꯨꯡꯉꯥꯏꯔꯝꯗꯥꯏꯗ ꯇꯣꯛ ꯁꯤꯗꯣꯛꯈ꯭ꯔꯗꯤ ꯀꯅꯥꯅ ꯇꯝꯕ ꯉꯝꯕ ꯅꯠꯇꯦꯕ ꯄꯨꯟꯁꯤ ꯍꯥꯏꯁꯦ
ꯃꯥꯅꯦ ꯃꯥꯅꯦ
ꯑꯗꯨꯅꯤꯅ ꯃꯔꯨꯞ ꯃꯣꯏꯒꯤ ꯋꯥꯈꯜꯂꯣꯟꯗꯤ ꯀꯔꯤ ꯂꯩꯒꯦ ꯑꯩꯅ ꯍꯥꯏꯁꯤꯗ
ꯑꯩ ꯑꯩꯁꯨ ꯌꯥꯅꯤꯡꯉꯤ ꯕ꯭ꯔꯣꯅ ꯍꯥꯏꯗꯣ ꯍꯧꯖꯤꯛ ꯍꯧꯖꯤꯛ ꯍꯧꯖꯤꯛ ꯍꯧꯖꯤꯛꯀꯤ ꯃꯇꯝ ꯑꯗꯨꯝ ꯀꯩꯅꯣ ꯏꯁꯥꯅ ꯀꯩꯅꯣ ꯇꯧꯍꯧꯅꯕ ꯍꯣꯠꯅꯒꯗꯕꯅꯤ ꯀꯣꯟꯅꯩꯁꯨ ꯈꯟꯗ ꯌꯥꯄꯣꯠꯇꯦ ꯑꯗꯨꯏꯁꯨ ꯎꯝ ꯕ꯭ꯔꯣ ꯆꯥꯛ ꯏꯁꯤꯡꯗꯤ ꯀꯃꯥꯏ ꯇꯧꯔꯒꯦ
ꯆꯥꯛ ꯏꯁꯤꯡꯁꯦ ꯍꯧꯖꯤꯛꯁꯤ ꯆꯥꯗ꯭ꯔꯤꯗ ꯆꯥꯗꯤ ꯆꯥꯅꯤꯡꯉꯕꯅꯤ ꯃꯩꯁꯤ ꯂꯥꯛꯇꯗꯅ ꯃꯊꯥ ꯁꯥꯕꯒꯤ ꯆꯥꯛꯁꯤ ꯆꯥꯛꯇꯤ ꯂꯥꯝꯃꯝꯅꯤ ꯆꯥꯛꯆꯥ ꯇꯣꯛꯑꯒ ꯇꯨꯡꯒ꯭ꯔꯒꯦꯅ ꯑꯗꯣ ꯃꯩꯁꯦ ꯂꯥꯛꯇꯕꯤ ꯆꯥꯛꯁꯤ ꯊꯣꯡꯗ ꯂꯩꯔꯤꯅꯦ ꯔꯥꯏꯁ ꯀꯨꯛꯀꯔ ꯑꯣꯏꯁꯤꯟꯕ ꯍꯥꯏꯇꯥꯔꯦ ꯒ꯭ꯌꯥꯁꯇꯨꯁꯨ ꯍꯧꯖꯤꯛꯇꯤ ꯒ꯭ꯌꯥꯁꯁꯤ ꯃꯃꯜ ꯑꯃꯨꯛ ꯇꯥꯡꯈꯠꯂꯦꯅ ꯃꯌꯥꯝ ꯑꯃ ꯁꯣꯝꯗꯗꯤ ꯌꯥꯝ ꯊꯤꯅ ꯇꯥꯡꯉꯦ ꯆꯥꯏ ꯒ꯭ꯌꯥꯁ ꯑꯃꯗ ꯂꯤꯁꯤꯡ ꯃꯔꯤ ꯑꯌꯦ ꯀꯤꯂꯣ ꯀꯤꯂꯣ ꯑꯃꯗ ꯂꯨꯄꯥ ꯍꯥꯏꯗꯤ ꯑꯩꯈꯣꯏꯒꯤ ꯌꯨꯝꯗ ꯁꯨꯝ ꯊꯝꯅꯔꯤꯕ ꯒ꯭ꯌꯥꯁ ꯅꯣꯔꯃꯦꯜꯗꯣ ꯀꯤꯂꯣ ꯇꯔꯥꯃꯉꯥꯃꯨꯛ ꯆꯟꯕꯅꯤ ꯇꯔꯥꯃꯉꯥ ꯆꯟꯕꯗꯣ ꯂꯨꯄꯥ ꯑꯗꯨꯃ ꯂꯧꯕꯗ ꯂꯨꯄꯥ ꯂꯤꯁꯤꯡ ꯑꯍꯨꯝ ꯆꯥꯝꯉꯥ ꯍꯥꯏꯌꯦ ꯑꯗꯨꯗꯗꯤ ꯀꯔꯥꯏꯗꯒꯤ ꯒꯌꯥ꯭ꯁ ꯉꯃꯛꯇꯀꯥꯟꯗꯗꯤ ꯑꯃꯨꯛ ꯔꯥꯏꯁ ꯀꯨꯀꯔ ꯀꯨꯀꯔꯗ ꯃꯩꯅ ꯃꯩꯗꯣ ꯑꯃꯨꯛ ꯊꯣꯡꯕ ꯃꯩ ꯊꯣꯡꯀꯥꯟꯗ ꯃꯩꯗꯣ ꯑꯃꯨꯛ ꯃꯩꯗ ꯗꯤꯄꯦꯟ ꯇꯧꯕ ꯍꯥꯏꯁꯤꯁꯨ ꯃꯊꯥꯅꯤꯗꯣ ꯃꯩ ꯃꯨꯠꯈ꯭ꯔꯗꯤ ꯑꯃꯨꯛ ꯊꯣꯡ ꯌꯥꯄꯣꯟꯇꯦ ꯑꯗꯨꯁꯨ ꯒ꯭ꯁꯇ ꯑꯗꯨꯝ ꯍꯣꯏ ꯒ꯭ꯌꯥꯁꯇ ꯑꯗꯨꯝ ꯃꯩ ꯃꯨꯠꯈ꯭ꯔꯁꯨ ꯀꯩꯗꯧꯔꯁꯨ ꯒ꯭ꯌꯥꯁꯇ ꯑꯗꯨꯝ ꯊꯥꯒꯒꯠꯂꯒ ꯊꯣꯡ ꯌꯥꯏ
ꯎꯝ ꯅꯣꯏ ꯍꯧꯖꯤꯛꯀꯥꯟ ꯃꯅꯤꯄꯨꯔꯒꯤ ꯃꯩꯁꯤꯅ ꯃꯔꯣꯟ ꯑꯃ
ꯎꯝ ꯃꯅꯤꯄꯨꯔꯒꯤ ꯃꯔꯨꯑꯣꯏꯕ ꯃꯩꯁꯤꯅ ꯆꯥꯡ ꯅꯥꯏꯕꯅꯦ ꯅꯣꯡ ꯅꯣꯡ ꯃꯃꯤꯠ ꯐꯥꯛ ꯌꯥꯔꯣꯏ ꯃꯩ ꯃꯨꯠꯈ꯭ꯔꯅꯤ ꯍꯥꯏꯐꯦꯠ ꯃꯪꯡꯕꯒ ꯃꯩ ꯃꯨꯠꯈ꯭ꯔꯅꯤ
ꯅꯨꯡꯁꯤꯇ ꯀꯤꯗꯥꯡ ꯁꯤꯠꯄꯩꯔꯥ ꯃꯨꯗ
ꯍꯣꯏ ꯅꯨꯡꯁꯤꯠ ꯑꯃ ꯆꯠꯄꯗ ꯑꯁ꯭ꯋꯥꯏꯗ ꯎ ꯃꯆꯥ ꯇꯤ ꯑꯥꯈꯣꯏ ꯃꯩ ꯃꯨꯊꯛꯈꯔꯥꯅꯤ ꯑꯗꯨꯅ ꯍꯤꯡꯕꯗ ꯌꯥꯝ ꯋꯥꯔꯦ ꯍꯥꯏꯇꯥꯔꯦ ꯅꯨꯡꯉꯥꯏꯕ ꯃꯈꯩꯗꯤ ꯑꯦ ꯅꯨꯡꯉꯥꯏꯕ ꯃꯤꯈꯩꯅ ꯄꯪꯅꯨꯡꯗ ꯅꯨꯡꯉꯥꯏꯕ ꯑꯋꯥꯕꯈꯩꯅ ꯄꯪꯋꯥꯗ ꯋꯥꯕ ꯍꯥꯏꯗꯣ
ꯑꯗꯨꯅꯤ ꯃꯅꯤꯄꯨꯔꯗ ꯇꯧꯔꯤꯁꯤ ꯄꯩꯁꯥ ꯄꯥꯏꯕ ꯃꯩꯅ ꯑꯗꯨꯝ ꯅꯨꯡꯉꯥꯏꯈꯤꯕ
ꯄꯩꯆꯥꯥꯄꯥꯅ ꯄꯥꯏꯒꯤꯕ ꯑꯄꯥꯥꯏꯕꯅ ꯁꯨꯝ ꯄꯥꯏꯈꯠꯈꯤꯕ ꯑꯋꯥꯕꯅ ꯁꯨꯝ ꯋꯥꯕ ꯂꯥꯏꯔꯕ ꯃꯌꯥꯏꯗ ꯂꯩꯕ ꯀꯥꯡꯕꯨꯅ ꯑꯃꯨꯛ ꯑꯗꯨꯝ ꯍꯥꯏꯗꯤ ꯃꯌꯥꯏꯗ ꯂꯩꯕ ꯀꯥꯡꯕꯨꯅ ꯑꯃꯨꯛ ꯋꯥꯈ꯭ꯔꯒꯅ ꯋꯥꯁꯤꯟꯈꯤꯕ ꯅꯨꯡꯉꯥꯏꯈ꯭ꯔꯒꯅ ꯑꯃꯨꯛ ꯅꯨꯡꯉꯥꯏꯈꯠꯂꯛꯄ ꯍꯥꯏꯗꯤ ꯃꯣꯏ ꯃꯣꯏꯅ ꯇꯧꯔꯤꯕ ꯃꯇꯨꯡ ꯏꯟꯅ ꯍꯥꯏꯇꯥꯔꯦ
ꯎꯝ ꯑꯗꯨꯏ ꯃꯊꯥꯀꯁꯤꯗ ꯑꯃꯨꯛ ꯃꯅꯤꯄꯨꯔꯒꯤ ꯏꯔꯥꯡꯗꯤ ꯃꯔꯣ ꯑꯃ
ꯍꯣꯏ ꯃꯅꯤꯄꯨꯔꯒꯤ ꯏꯔꯥꯡꯁꯤꯅ ꯃꯔꯣꯟ ꯑꯃ ꯌꯨꯝꯒꯤ ꯏꯔꯥꯡꯁꯤꯅ ꯑ ꯉꯥꯏꯍꯛ ꯂꯩꯔ ꯑꯗꯨ ꯇꯧꯔꯦ ꯑꯗꯥ ꯇꯧꯔꯦ ꯎꯝ ꯁꯤꯁꯤ ꯌꯨꯝ ꯈꯛꯇ ꯅꯥꯇꯦꯗ ꯍꯧꯖꯤꯛꯇꯤ ꯄꯨꯜꯂꯞꯅꯦ ꯍꯥꯏꯇꯥꯔꯦ ꯄ꯭ꯔꯤꯊꯤꯕꯤ ꯄꯨꯝꯕꯅꯦ ꯍꯧꯖꯤꯛ ꯏꯔꯥꯡ ꯇꯧ ꯑꯗꯨ ꯀꯥꯞꯅꯔꯦꯒ ꯑꯗꯨ ꯍꯥꯠꯅꯔꯦꯒ ꯂꯝ ꯑꯃꯅ ꯂꯝ ꯑꯃꯗ ꯊꯥꯗꯔꯦꯒ ꯂꯝ ꯑꯃꯧꯅ ꯂꯝꯍꯧꯗ ꯊꯥꯗꯔꯦꯒ
ꯁꯨꯃꯥꯏꯅ ꯈꯠꯅꯔꯒ ꯑꯩꯈꯣꯏ ꯀꯩꯅꯣ ꯈꯔ ꯑꯩꯈꯣꯏꯁꯨ ꯁꯣꯏꯅꯦꯕ
ꯍꯣꯏ ꯇꯧꯔꯤꯁꯤꯅꯤ ꯒ꯭ꯌꯥꯁꯀꯤ ꯃꯃꯟ
ꯒꯤꯌꯁ ꯃꯃꯥꯟ ꯇꯥꯪꯈꯠꯂꯦ ꯄꯦꯇ꯭ꯔꯣꯜ ꯍꯥꯏꯔꯦ ꯇꯥꯪꯈꯠꯂꯦ
ꯃꯔꯝꯗꯤ ꯑꯌꯥꯝꯕꯅ ꯑꯩꯈꯣꯏꯁꯤ ꯃꯤꯔꯝꯗ ꯗꯤꯄꯦꯟ ꯇꯧꯔ ꯂꯩꯕꯅꯤ ꯍꯥꯏꯗꯤ ꯃꯤꯔꯝꯒꯤ ꯃꯈꯥ ꯄꯣꯜꯂꯒ ꯍꯥꯏꯇꯥꯔꯦ ꯃꯣꯏꯗꯒꯤ ꯃꯤꯈꯥ ꯄꯣꯜꯂꯒ ꯃꯣꯏꯗꯒꯤ ꯄꯣꯠꯇꯨ ꯄꯨꯁꯤꯜꯂꯛꯑꯒ ꯆꯥꯔ ꯍꯤꯡꯉꯤꯕꯅꯤꯅ ꯄꯨꯁꯤꯜꯂꯛꯇꯣꯏꯕ ꯃꯐꯝꯗꯨꯗ ꯁꯣꯝꯗ ꯂꯥꯟ ꯇꯧ ꯂꯩꯇꯥꯥꯔꯒꯗꯤ ꯄꯩꯁꯥ ꯇꯥꯡꯒꯠꯂꯛꯄ ꯍꯥꯌꯁꯤ ꯃꯁꯥꯅ ꯇꯥꯕꯅꯤ ꯅꯨꯡꯉꯥꯏꯕ ꯖꯨꯛ ꯍꯥꯏ ꯑꯗꯨ ꯑꯣꯏꯗ꯭ꯔꯦ ꯍꯧꯖꯤꯛꯁꯦ
ꯎꯝ ꯏꯁꯥꯒꯤ ꯑꯣꯏꯅ ꯂꯩꯍꯧꯕꯁꯤꯅ ꯈ꯭ꯋꯥꯏꯗꯩ ꯐꯩꯌꯦ ꯃꯤꯉꯣꯟꯗꯩꯩ ꯀꯩꯅ ꯇꯧꯗꯣꯏ ꯁꯔꯨꯛ ꯄꯨꯗꯤ
ꯐꯩ ꯐꯩ ꯌꯥꯝꯊꯤꯟ ꯐꯩ ꯑꯗꯨꯝꯕ ꯌꯥꯝꯊꯤꯅ ꯐꯩ ꯑꯗꯩ ꯍꯧꯖꯤꯛꯀꯥꯟꯁꯤ ꯅꯣꯡ ꯆꯤꯡꯒꯤ ꯐꯤꯕꯝꯁꯤꯁꯨ ꯀꯃꯥꯏꯅ ꯇꯧꯗꯦ ꯊꯥꯏꯅꯒꯤ ꯃꯇꯝ ꯃꯃꯥꯡ ꯆꯍꯤꯒ ꯌꯦꯡꯅꯨꯔꯗꯤ ꯍꯟꯗꯛꯁꯤ ꯅꯣꯡ ꯇꯥꯔꯤ ꯈꯨꯨꯇꯥꯁꯤ ꯈꯔ ꯉꯟꯕ ꯃꯥꯜꯂꯦꯀꯣ ꯑꯩꯅ ꯈꯟꯕꯗ ꯅꯣꯡꯂꯩ ꯅꯨꯡꯁꯤꯠꯀꯥ ꯍꯣꯏ ꯅꯣꯡꯂꯩ ꯅꯨꯡꯁꯤꯠꯀꯥ ꯇꯧꯔꯤꯁꯦ ꯈꯔ ꯉꯟꯕ ꯃꯥꯜꯂꯦ ꯍꯥꯏꯦ ꯍꯥꯏꯗꯤ ꯅꯣꯡꯖꯨ ꯊꯥ ꯅꯣꯡꯖꯨ ꯄꯟꯊꯥ ꯍꯥꯏꯁꯦ ꯑꯩꯈꯣꯏꯒꯤ ꯂꯧ ꯍꯥꯏꯗꯤ ꯂꯧ ꯍꯨꯟꯅꯕ ꯃꯇꯝꯗ ꯇꯥꯒꯗꯕ ꯄꯣꯠꯅꯦꯕ ꯑ ꯍꯧꯖꯤꯛꯁꯦ ꯑꯩ ꯊꯥꯁꯤ ꯃꯦ ꯈꯛꯇ ꯉꯥꯏꯔꯤ ꯃꯦꯁꯤꯗ ꯁꯨꯃꯥꯏꯅ ꯇꯥꯔꯗꯤ ꯖꯨꯟ ꯖꯨꯂꯥꯏ ꯖꯨꯟ ꯖꯨꯂꯥꯏ ꯑꯥꯒꯁ ꯖꯨꯟ ꯖꯨꯂꯥꯏꯗ ꯑꯃꯨꯛ ꯅꯣꯡ ꯇꯥꯈꯤꯗꯕꯗꯤ ꯚꯥꯥꯛ ꯆꯥꯗꯣꯏꯅꯤꯅ ꯑꯩ ꯁꯥꯕꯁꯤꯁꯨ ꯈꯪꯗꯦꯅꯦ ꯁꯥꯕꯁꯤ ꯍꯧꯖꯤꯛꯁꯤꯕꯨ ꯀꯃꯥꯏꯅ ꯇꯧꯒꯅꯦ ꯀꯌꯥ ꯍꯥꯏꯗꯤ ꯂꯩꯗꯅ ꯁꯥꯕꯁꯦ ꯑꯩꯈꯣꯏ ꯃꯔꯨꯞꯅ ꯁꯨꯝ ꯌꯦꯡꯕꯗ ꯃꯃꯥꯡ ꯃꯃꯥꯡ ꯁꯥꯕ ꯈꯨꯠꯁꯥꯒ ꯍꯧꯖꯤꯛ ꯁꯥꯕ ꯈꯨꯠꯁꯥꯁꯦ
ꯍꯧꯖꯤꯛꯅ ꯑꯗꯨꯝ ꯈꯔ ꯍꯦꯟꯕ ꯃꯥꯍꯜꯂꯦ
ꯍꯣꯏ ꯑꯗꯨꯅꯦ ꯖꯨꯍꯥꯅꯤ ꯉꯤꯁꯦ ꯑꯩꯁꯨ ꯑꯗꯨꯅꯅꯦ ꯑꯩꯅ ꯃꯔꯨꯞꯇꯉꯛꯏꯁꯦ ꯍꯟꯗꯛꯅ ꯑꯃ
ꯎ ꯋꯥ ꯀꯩꯀꯥ ꯀ ꯊꯠꯂꯛꯄ ꯃꯌꯥꯝꯁꯤꯅꯁꯨ ꯑꯣꯏꯗꯣꯏꯏꯅꯤ
ꯃꯥꯅꯦ ꯃꯥꯅꯦ ꯑꯗꯨꯅꯁꯨ ꯑꯣꯏꯗꯣꯏꯅꯦ ꯑꯗꯨ ꯃꯤ ꯍꯥꯏꯁꯤ ꯃꯤ ꯍꯥꯏꯁꯤ
ꯎꯝ
ꯏꯁꯥꯅꯁꯨ ꯏꯁꯥ ꯃꯥꯡꯍꯟꯖꯕ ꯍꯥꯏꯇꯥꯔꯦ ꯃꯤ ꯌꯦꯡꯗꯅ ꯑꯩ ꯏꯁꯥ ꯈꯛꯇꯪ ꯇꯧꯖꯕ ꯍꯥꯏꯁꯤꯁꯨ ꯄꯣꯠꯁꯤꯁꯨ ꯍꯥꯏꯗꯤ ꯃꯤ ꯌꯦꯡꯗꯕ ꯇꯥꯔꯁꯨ ꯏꯁꯥꯒꯤ ꯆꯨꯝꯃꯦꯦꯟ ꯇꯧꯔꯤꯕ ꯄꯣꯠꯇꯨ ꯃꯤꯉꯣꯟꯗ ꯀꯥꯏꯇꯥꯥꯔ ꯑꯗꯨꯁꯨ ꯂꯥꯜꯂꯤ ꯃꯤꯗꯣ
ꯎꯝ
ꯑꯗꯒꯤ ꯎ ꯋꯥ ꯌꯥꯟꯊꯠꯄ ꯍꯥꯏꯁꯦ ꯏꯁꯥꯒꯤ ꯀꯥꯟꯅꯅꯕ ꯇꯧꯅꯤ ꯑꯗꯨꯕꯨ ꯃꯤ ꯃꯤ ꯀꯌꯥ ꯀꯌꯥꯗꯤ ꯃꯥꯡꯍꯟꯅꯤ ꯃꯁꯥꯗꯁꯨ ꯃꯥꯡꯉꯛꯇꯣꯏꯅ ꯍꯥꯏꯗꯤꯗꯦ ꯈꯟꯊꯗꯦꯕ ꯃꯤ ꯈꯨꯗꯤꯡꯃꯛ
ꯍꯧꯖꯤꯛ ꯃꯇꯝꯁꯤ ꯃꯤ ꯌꯦꯡꯁꯤꯦ ꯃꯁꯥꯏ ꯃꯁꯥꯏ ꯉꯥꯛꯇꯅꯤ ꯈꯟꯅꯩ
ꯍꯣꯏ ꯃꯆꯥ ꯃꯆꯥꯥꯒꯤ ꯉꯥꯛꯇ ꯈꯪꯅꯕꯗꯨꯅꯦ ꯑꯗꯨꯅꯤ ꯌꯥꯝꯅ ꯂꯥꯜꯂꯛꯏꯁꯦ ꯑꯗꯨꯅꯗꯤ ꯍꯌꯦꯡ ꯃꯆꯥ ꯃꯆꯥꯥꯒꯤ ꯈꯜꯂꯒ ꯃꯆꯥ ꯃꯆꯥꯥꯏ ꯁꯦꯟꯊꯣꯛ ꯍꯥꯏꯗꯤ ꯄꯩꯁꯥ ꯐꯪꯉꯒ ꯌꯥꯔꯦ ꯁꯤ ꯈꯛꯇ ꯍꯥꯏꯗꯤ ꯄꯩꯁꯥꯗꯣ ꯄ꯭ꯔꯣꯐꯤꯠ ꯍꯥꯏꯗꯤ ꯁꯦꯟꯗꯣꯡ ꯐꯪꯉ ꯌꯥꯔꯦ ꯁꯤ ꯈꯛꯇꯪ ꯈꯜꯂꯛꯄꯁꯤꯅꯅꯦꯕ ꯍꯅ ꯑꯃꯣ ꯎ ꯋꯥ ꯌꯥꯟꯊꯔꯛꯄ ꯑꯃ ꯑꯃ ꯇꯧꯔꯛꯏ ꯃꯌꯥꯝꯁꯦ
ꯃꯥꯏ ꯁꯦꯟꯗꯣꯡ ꯍꯦꯟꯒꯠꯅꯕ ꯁꯦꯟꯗꯣꯡ ꯍꯤꯡꯒꯠꯅꯕ ꯍꯣꯠꯅ ꯁꯥꯟꯠꯅꯕꯁꯤꯗ ꯀꯩꯅꯣ ꯑꯅꯤ ꯃꯌꯥꯝꯁꯤꯁꯨ
ꯃꯥꯔꯤ ꯃꯥꯔꯤ ꯂꯥꯏꯔꯕ ꯈꯔꯅ ꯍꯥꯏꯗꯤ ꯂꯥꯏꯔꯕ ꯈꯔꯅ ꯍꯤꯡꯅꯕ ꯍꯥꯏ ꯇꯥꯔꯦ ꯍꯤꯡꯅꯕ ꯑꯗꯤ ꯎꯃꯪ ꯋꯥꯃꯪꯗꯒꯤ ꯎ ꯋꯥ ꯈꯔ ꯌꯥꯝꯕ ꯑꯗꯨꯗꯤ ꯀꯩꯁꯨ ꯅꯠꯇꯦꯕ
ꯎꯝ
ꯑꯗꯨ ꯅꯠꯇꯕꯤꯗ ꯄꯩꯁꯥ ꯄꯥꯏꯕ ꯃꯌꯥꯝꯁꯤꯅ ꯁꯤꯗ ꯍꯥꯏꯗꯤ ꯃꯦꯆꯤꯟ ꯃꯦꯆꯤꯟ ꯀꯩꯀꯥ ꯁꯤꯖꯤꯟꯅꯗꯅ ꯀꯩ ꯀꯩ ꯁꯤꯖꯤꯟꯅꯗꯅ ꯄꯥꯛꯇꯛꯅꯅ ꯄꯥꯛꯇꯛ ꯄꯥꯛꯇꯛꯅꯅ ꯌꯥꯟꯊꯣꯛ ꯌꯥꯟꯊꯣꯛꯑꯒ ꯀꯔꯤ ꯀꯔꯤ ꯍꯥꯏ ꯁꯥꯖꯤꯜꯂꯛꯏꯕ ꯃꯌꯥꯝ ꯁꯤ ꯃꯌꯥꯝꯁꯤꯅꯁꯨꯅꯦꯕ ꯑꯗꯒꯤ ꯒ꯭ꯂꯣꯕꯦꯜ ꯋꯥꯔꯃꯤ ꯊꯂꯛꯏꯕ ꯃꯌꯥꯝ ꯑꯗꯒꯤ ꯂꯦꯟꯁ꯭ꯂꯥꯏꯠ ꯊꯣꯛꯂꯛꯏꯕ ꯃꯌꯥꯝ ꯅꯣꯡ ꯇꯥꯕ ꯃꯇꯝꯗ ꯍꯧꯖꯤꯛꯇꯤ ꯆꯤꯡ ꯂꯝꯕꯤ ꯆꯠꯇꯣꯛ ꯀꯤꯅꯔꯦ ꯅꯣꯡ ꯈꯤꯇꯪ ꯆꯨꯔꯗꯤ ꯆꯤꯡ ꯂꯝꯕꯤꯁꯤ ꯅꯤꯡꯈꯥꯏꯔꯛꯑꯅꯤ ꯆꯤꯡꯅꯤ ꯀꯥꯏꯔꯅꯤ ꯍꯥꯏꯗꯤ ꯎ ꯋꯥꯒꯤ ꯆꯥꯡ ꯋꯥꯅ ꯍꯥꯏꯗꯤ ꯎ ꯋꯥ ꯍꯧꯔꯒ ꯂꯩꯕ ꯆꯤꯡꯗꯨꯗꯤ ꯆꯤꯡ ꯅꯤꯡꯈꯥꯏꯕ ꯍꯥꯏꯁꯦ ꯌꯥꯝ ꯀꯟ ꯊꯣꯛꯇꯦ ꯃꯔꯝꯗꯤ ꯑꯃꯨꯛ ꯍꯥꯏꯗꯤ ꯂꯩꯕꯥꯛ ꯃꯈꯩꯗꯣ ꯐꯥꯖꯤꯜꯂ ꯊꯝꯕꯅꯤꯅꯀꯣ ꯑꯗꯣ ꯍꯧꯖꯤꯛꯇꯤ ꯑꯃꯨꯛ ꯆꯤꯡ ꯃꯈꯩꯁꯤꯦ ꯅꯣꯡ ꯈꯤꯇꯪ ꯇꯥꯔꯗꯗꯤ ꯅꯤꯡꯈꯥꯏꯗꯒꯤ ꯈꯣꯠꯇꯒꯤ ꯇꯧꯔꯂꯦ
ꯅꯣꯡ ꯆꯤꯡ ꯈꯤꯗꯪ ꯇꯥꯕꯗ ꯑꯗꯨꯝ ꯀꯩꯅꯣ ꯇꯧ ꯂꯩꯔꯦ
ꯈꯪꯗꯦꯗ ꯇꯧꯔꯤꯁꯤ ꯃꯔꯨꯞ ꯄꯨꯟꯁꯤꯁꯤ ꯄꯨꯟꯁꯤꯁꯦ ꯂꯥꯏꯞꯇꯥ ꯂꯥꯏꯞꯇꯥꯅ ꯄꯨꯔꯦ ꯍꯥꯏꯗꯨꯅꯤ
ꯆꯤꯡꯅꯤꯉꯥꯏ ꯂꯩꯀꯥ ꯇꯧꯔꯗꯤꯅ ꯑꯃꯨꯛ ꯃꯄꯥꯟꯗꯩ ꯄꯣꯠ-ꯆꯩ ꯄꯨꯁꯤꯜꯂꯛꯄꯁꯤ ꯄꯥꯗꯁꯨ ꯑꯃꯨꯛ ꯂꯦꯞꯄꯅꯤ ꯑꯗꯩ ꯄꯣꯠ ꯑꯃꯨꯛ ꯇꯥꯡꯈꯠꯂꯛꯑꯅꯤ ꯇꯧꯗꯣꯏꯁꯦ
ꯃꯔꯨꯞꯇꯤ ꯆꯥꯛ ꯏꯁꯤꯡ ꯆꯥꯔꯕ ꯅꯠꯇ꯭ꯔꯣ
ꯎꯝ ꯆꯥꯛꯁꯤꯡꯁꯦ ꯉꯁꯤꯗꯤ ꯂꯣꯏꯁꯤꯟꯒ꯭ꯔꯦ
ꯄꯥꯏ ꯄꯥꯏ ꯆꯥꯛꯄꯨ ꯆꯥꯔꯤ
ꯎꯨꯝ
ꯇꯨꯝꯗꯣ ꯀꯌꯥꯝ ꯋꯥꯠꯂꯤꯕꯅꯣ ꯃꯔꯨꯞꯄꯣ ꯉꯟꯇꯥ ꯇꯨꯝꯕ꯭ꯔ ꯅꯠꯇ꯭ꯔꯒ ꯊꯦꯡ ꯇꯨꯝꯕ꯭ꯔꯥ
ꯇꯨꯝꯕꯁꯦ ꯑꯗꯨꯝ ꯈꯔ ꯊꯦꯡꯉꯦ ꯍꯥꯏꯇꯥꯥꯕꯅꯤ
ꯑꯣ ꯂꯥꯏꯔꯤꯛ ꯄꯥꯕꯗ ꯊꯤꯉꯤꯔꯥ ꯅꯠꯇ ꯇ꯭ꯔꯒꯅ ꯒꯦꯝ ꯁꯥꯟꯅꯕꯗ ꯊꯦꯡꯉꯤꯔꯥ
ꯒꯦꯝꯒꯥꯖꯤ ꯁꯥꯟꯅꯗꯕ ꯀꯨꯏꯔꯦꯗꯥ
ꯑꯣ ꯂꯥꯏꯔꯤꯛ ꯄꯥꯕ ꯇꯦꯡꯑꯣꯏꯔꯦ ꯃꯔꯨꯞꯁꯤ ꯂꯥꯏꯔꯤꯛ ꯈꯔ ꯄꯥꯝꯔꯝꯗꯧ ꯃꯥꯜꯂꯤ ꯃꯔꯨꯞꯁꯤꯗꯤ ꯑꯩꯅ ꯇꯥꯕꯗ ꯃꯔꯨꯞꯅ ꯍꯥꯏꯁꯤꯒꯗꯤ
ꯀꯥꯏꯗꯩꯅꯣꯗ
ꯃꯔꯨꯞꯁꯦ ꯑꯩꯅ ꯇꯥꯕꯗꯗꯤ ꯃꯔꯨꯞꯁꯦ ꯑꯩꯅ ꯇꯥꯕꯁꯨ ꯍꯥꯟꯅꯗꯒꯤ ꯂꯥꯏꯔꯤꯛꯁꯨ ꯍꯩꯔꯛꯏ ꯍꯥꯏꯅ ꯇꯥꯏ ꯂꯔꯤꯁꯨ ꯍꯩꯏ ꯁ ꯁꯛꯁꯨ ꯐꯖꯔꯦ ꯃꯔꯨꯞꯇꯤ ꯂꯥꯏꯔꯤꯛꯁꯨ ꯍꯩ ꯅꯨꯄꯤ ꯍꯌꯦꯡꯋꯥꯏ ꯐꯖꯕ ꯑꯃꯁꯨ ꯂꯧꯗꯧ ꯃꯥꯜꯂꯦ ꯔꯨꯝꯅ ꯀꯣꯏ ꯅꯨꯄꯤꯁꯤꯁꯨ ꯃꯁ ꯐꯖꯩ ꯍꯥꯏꯅꯁꯨ ꯇꯥꯏ ꯃꯔꯨꯞꯇꯤ ꯂꯥꯏꯕꯛ ꯌꯥꯝ ꯐꯔꯦꯗ ꯃꯔꯨꯞ ꯑꯩꯈꯣꯏꯒꯗꯤ ꯌꯥꯝꯦ ꯊꯤꯟ ꯈꯦꯠꯅꯔꯦ
ꯀꯥꯏꯗꯩꯅꯣ ꯀꯥꯏꯗꯩꯅꯣ
ꯑꯗꯣ ꯃꯔꯨꯞ ꯃꯇꯝꯁꯤ ꯇꯥꯔ ꯃꯥꯜꯂꯦ ꯃꯊꯪ ꯑꯃꯨꯛ ꯋꯥꯔꯤ ꯁꯥꯟꯅꯔꯁꯦ ꯍꯧꯖꯤꯛꯀꯤꯗꯤ ꯊꯝꯃꯁꯤ ꯃꯔꯨ
ꯍꯣꯏ-ꯍꯣꯏ
ꯎꯨꯝ ꯐꯔꯦ ꯐꯔꯦ ꯃꯔꯨꯞꯅ ꯊꯝꯕꯤꯔꯣꯅꯦ ꯎꯨꯝ